ꯍꯜꯂꯣ
ꯍꯜꯂꯣ ꯍꯥ
ꯇꯥꯔꯦ ꯇꯥꯔꯦ ꯑꯃꯨꯛ ꯇꯞꯁꯟꯒ꯭ꯔꯦ
ꯑꯩꯒꯤ ꯇꯞꯇꯤꯌꯦ ꯑꯗꯣ ꯎꯝ ꯑꯩꯒꯤ ꯀꯩꯅꯣꯝꯃ ꯊꯥꯔꯛꯀꯦꯀꯣ
ꯎꯝ
ꯀꯩꯒꯤꯅꯣ ꯈꯪꯗꯤꯌꯦ ꯁꯨꯃꯥꯏꯟꯅ ꯊꯣꯛꯑ ꯂꯩꯌꯦ
ꯍꯤꯡꯒꯦ ꯌꯦꯡꯒꯦ ꯎꯝ ꯑꯩꯉꯣꯟꯗꯁꯨ ꯂꯩꯔꯝꯃꯦ ꯑꯗꯨ ꯕꯦꯛ ꯑꯗꯨꯝ ꯆꯠꯂꯣ ꯌꯥꯅꯤ
ꯀꯦꯄꯥꯁꯤꯀꯤ ꯑꯈꯣꯏꯒꯤ
ꯕꯦꯛ ꯆꯠꯂꯣ
ꯍꯝ ꯌꯥꯔꯛ ꯌꯥꯗꯦ ꯃꯇꯣꯝꯃꯏꯟꯅ ꯀꯩꯅꯣ ꯇꯧꯖꯒ꯭ꯔꯁꯅꯤ ꯌꯥ
ꯍꯣꯏ
ꯅꯣꯏ ꯃꯥ ꯃꯈꯋꯥꯡ ꯅꯕ ꯈ꯭ꯔ ꯐꯔꯕꯣ
ꯐꯔꯦ ꯈꯔ ꯎꯝ ꯑꯩꯈꯣꯢꯅ ꯅꯀꯟꯁꯤꯅ ꯃꯔꯣꯜ ꯑꯃ ꯈꯠꯅꯕꯗ ꯈꯠꯅꯕꯗ ꯉꯔꯥꯡꯁꯨꯅꯦ ꯈꯠꯅꯕꯗ ꯑꯁ ꯂꯣꯢꯔꯦ ꯍꯧꯖꯤꯛ ꯈꯠꯅꯕ ꯍꯥꯏꯗꯤ ꯁꯨꯝ ꯌꯨ ꯊꯛꯑꯀꯥꯟꯗ ꯃꯤ ꯉꯥꯡꯕ ꯈꯣꯠꯄꯗꯣ ꯇꯧꯕꯋꯦꯕ ꯌꯥꯝꯅ ꯑꯩꯈꯣꯢ ꯅꯀꯟ ꯃꯤꯗꯣ
ꯎꯝ
ꯑꯁ ꯂꯥꯎꯕꯒ ꯈꯣꯡꯕꯒ ꯏꯃꯥꯢꯄꯦꯝꯃ ꯅꯠꯇꯦ ꯅꯨꯄꯥꯅꯦ ꯌꯨ ꯊꯛꯑꯦ ꯍꯥꯢꯕꯒꯤ ꯁꯥꯎꯕꯒꯤ ꯃꯥꯅ ꯉꯥꯡꯉꯤꯕ ꯑꯃꯨꯛ ꯉꯁꯥꯢ ꯑꯌꯨꯛꯁꯤꯅ ꯀꯌꯥꯝ ꯁꯥꯎꯅꯤꯡꯉꯤ ꯄꯨꯡ ꯃꯉꯥ ꯑꯗꯨꯋꯥꯢꯗ ꯃꯤ ꯑꯃ ꯂꯥꯛꯑꯦ ꯑꯗꯨꯒ ꯍꯦꯛ ꯇ ꯉꯥꯡꯗ ꯀꯟꯅ ꯉꯥꯡꯖꯜꯂꯒ ꯇꯨꯝ ꯌꯥꯗ꯭ꯔꯕ ꯑꯩꯈꯣꯢꯃꯥ ꯏꯕꯥꯟꯅꯤ
ꯑꯌꯨꯛ ꯉꯟꯇꯥꯗꯒꯤ ꯊꯛꯄ꯭ꯔꯕ ꯃꯣꯢꯁꯦ
ꯅꯠꯇꯦ ꯃꯥ ꯅꯠꯇꯦ ꯂꯥꯛꯏꯁꯤꯅ ꯑꯇꯣꯞꯄ ꯍꯟꯅꯨꯕꯤ ꯑꯃ ꯂꯥꯛꯑꯒ ꯑꯗꯨꯝ ꯉꯥꯡ ꯂꯩꯕ ꯉꯁꯤ ꯑꯌꯨꯛꯁꯦ
ꯎꯝ
ꯃꯤ ꯇꯨꯝꯃꯤꯒꯗꯣ ꯈꯪꯗꯕ꯭ꯔ ꯈꯪꯗꯦ ꯑꯩꯗꯤ ꯊꯣꯛꯑꯒ ꯆꯩꯔꯒꯦ ꯇꯧꯕꯅꯦ ꯁꯥꯎꯅꯤꯡꯉꯛꯑꯕ ꯃꯤ ꯇꯨꯝꯁꯤꯠꯀ ꯐꯥꯗꯕꯅꯦ ꯑꯗꯨꯝ ꯃꯈꯣꯟꯗꯨꯁꯨ ꯍꯧꯅ ꯍꯧꯅ ꯉꯥꯡꯉ ꯇꯨꯝ ꯌꯥꯗꯕꯤꯗꯣ ꯑꯗꯨ ꯇꯧꯔꯕ ꯑꯗꯨꯝ ꯉꯥꯡꯕꯅꯦ ꯀꯩꯅꯣ ꯄꯩꯁꯥ ꯊꯤꯌꯣ ꯍꯥꯢꯌꯦ ꯍꯟꯗꯛ ꯊꯥꯒꯤ
ꯈꯪꯗꯤꯌꯦ ꯑꯩꯉꯣꯟꯗꯗꯤ ꯀꯩꯝ ꯍꯥꯢꯔꯛꯇꯦ
ꯐꯣꯟ ꯇꯧꯔꯛꯑꯦ ꯍꯥꯢꯕꯅꯦ
ꯀꯌꯥ ꯊꯣꯛꯇꯦ ꯍꯧꯖꯤꯛ
ꯍꯣꯟꯗꯣꯛꯑꯦ ꯑꯩꯅ ꯀꯩꯅꯣ ꯑꯩ ꯄꯤꯔꯣꯢ ꯊꯥꯈꯥꯢꯃꯨꯛꯇꯪ ꯄꯤꯅꯤ ꯇꯥꯡ ꯇꯔꯥ ꯇꯔꯥꯃꯉꯥꯗ ꯂꯥꯛꯀꯅꯤꯅ ꯍꯥꯢꯕꯅꯦ ꯃꯃꯥꯡꯒꯤꯗꯨꯁꯨ ꯌꯦꯡꯉꯨ ꯑꯩꯈꯣꯢ ꯐꯅꯌꯥꯝ ꯂꯩꯇꯦ ꯑꯗꯨꯒ ꯄꯩꯁꯥꯇꯄ ꯐꯨꯜ ꯑꯗꯨꯝ ꯂꯧꯋꯦ ꯑꯩꯈꯣꯢꯒꯤꯗꯤ ꯃꯤꯒꯤꯅ ꯑ ꯃ ꯃꯣꯢ ꯑꯇꯩꯒꯤꯅ ꯄꯩꯁꯥꯗꯣ ꯇꯥꯟꯅꯕ ꯍꯥꯢ ꯑꯩꯈꯣꯢꯒꯤꯅ ꯇꯥꯎ ꯍꯥꯢꯔꯨꯔꯒꯅ ꯉꯥꯡꯗꯣꯢꯒ ꯈꯣꯠꯇꯣꯢꯒ
ꯑꯗꯣ ꯀꯃꯥꯢ ꯇꯧꯁꯦ ꯍꯥꯢꯅꯣ
ꯄꯤꯔꯨꯒꯤꯅꯨ ꯅꯪꯒꯤ ꯇꯝꯕꯩꯗꯨꯗꯤ ꯒ꯭ꯌꯥꯟ ꯇꯥꯔꯕ꯭ꯔꯣ ꯀꯩꯅꯣ ꯅꯪ ꯇꯝꯃꯨꯔꯅꯣ ꯇꯣꯛꯀꯦꯒ ꯇꯣꯛꯑꯣ
ꯀꯩ ꯊꯕꯛꯅꯣ ꯍꯩꯗꯣꯢꯁꯤꯕꯣ ꯑꯩ
ꯍꯪꯕ꯭ꯔꯁꯨ ꯍꯪꯗꯦ ꯅꯪꯅ ꯇꯧꯔꯤꯕ ꯅꯪ ꯍꯤ ꯑꯅꯤ ꯇꯣꯡꯉꯤꯅ ꯅꯀ꯭ꯔꯥꯡ ꯁꯦꯒꯥꯢꯗꯣꯢꯅꯦ ꯅꯪ ꯈꯜꯂꯤꯁꯦ ꯑꯁꯤꯗ ꯑꯃꯨꯛ ꯌꯧꯁꯤꯜꯂꯨꯔꯒ ꯑꯃꯨꯛ ꯀꯥꯟꯅꯗ꯭ꯔꯗꯤ ꯑꯁꯤꯗ ꯑꯃꯨꯛ ꯌꯧꯔꯝꯃꯁꯨ ꯐꯅꯤ ꯍꯥꯢꯕꯒꯤ ꯋꯥꯈꯜꯗꯨꯅꯤ ꯂꯥꯛ ꯇꯣꯢꯁꯦ ꯀꯣ
ꯎꯝ
ꯁꯣꯢꯗ꯭ꯔꯕꯅꯦ ꯑꯗꯨꯕꯨꯗꯤ
ꯑꯗꯣ ꯅꯣꯢꯒꯤ ꯀꯩꯅꯣ ꯁꯤꯒꯤ ꯇꯝꯕꯒꯤ ꯑꯅꯧꯕꯒꯤ ꯃꯤ ꯍꯧꯅꯒ꯭ꯔꯕꯗꯣ ꯅꯪꯒꯤ ꯊꯥꯖꯤꯟꯈ꯭ꯔꯕꯣ
ꯑꯩ ꯊꯥꯖꯤꯟꯗ꯭ꯔꯤ ꯑꯃꯗꯤ ꯑꯃꯕꯨꯗꯤ ꯊꯥꯖꯟꯈ꯭ꯔꯦ ꯑꯅꯤꯅꯦ ꯊꯥꯖꯟꯗꯣꯢꯗꯣ
ꯎꯝ ꯈꯪꯗꯤꯌꯦ ꯑꯗꯨꯒ ꯑꯃꯇ
ꯅꯪ ꯊꯥꯖꯟꯗꯣꯢꯔꯣ
ꯀꯩꯅꯣꯍꯦ ꯑꯩ ꯀꯩꯅꯣꯁꯨ ꯊꯥꯍꯧꯗꯅ ꯀꯃꯥꯢ ꯊꯖꯟꯗꯣꯢꯅꯣ
ꯑꯗꯣ ꯄꯩꯁꯥ ꯐꯪꯅꯕ ꯑꯃꯗꯤ ꯆꯟꯁꯟꯕꯗꯤ ꯐꯩ
ꯑꯗꯣ ꯃꯣꯏꯁꯤꯗ ꯁꯤꯠꯀꯨꯝꯕ ꯍꯥꯡꯉꯀꯥꯟꯗ ꯇꯧꯔꯛꯄꯗꯣ
ꯑꯥ ꯑꯥ ꯀꯧꯔꯛꯄꯅꯦ ꯑꯗꯨꯕꯨꯗꯤ ꯃꯌꯥꯝꯅ ꯑꯗꯨꯝ ꯍꯥꯡꯕꯅꯦ
ꯑꯣ ꯀꯣꯉ
ꯑꯗꯨꯒ ꯅꯪ ꯅꯨꯄꯥꯢ ꯐꯪꯈꯤꯕꯗꯣ
ꯎꯝ
ꯄꯩꯁꯥ ꯑꯆꯧꯕꯗꯣ ꯑꯗꯨꯗꯣ ꯊꯥꯖꯟꯕ ꯌꯥꯏ ꯍꯥꯏꯕꯅꯦ ꯑꯇꯣꯞꯄ ꯍꯥꯏꯗꯤ ꯑꯩꯈꯣꯏ ꯈꯛꯇꯪ ꯅꯠꯇꯦ ꯑꯩꯈꯣꯏ ꯇꯝꯃꯝꯕꯗꯨ ꯈꯛ ꯅꯠꯇꯕ ꯑꯇꯣꯞꯄ ꯀꯩꯅꯣꯒꯤ ꯊꯥꯖꯤꯟꯂꯦ ꯍꯥꯏꯗꯤ ꯑꯩ ꯀꯥ ꯂꯩꯃꯤꯟꯅꯕꯗꯣ ꯃꯥꯒꯤꯁꯨ ꯃꯣꯏ ꯇꯝꯕ ꯃꯤꯗꯣ ꯐꯪꯉꯤ ꯍꯥꯏꯌꯦ
ꯃꯃꯥꯡꯒꯤ ꯃꯤ ꯊꯥꯖꯤꯟꯕ ꯄꯨꯝꯅꯃꯛ ꯂꯣꯏ ꯐꯪꯉꯦ ꯃꯊꯪꯗꯤ ꯂꯣꯏꯅꯁꯨ ꯇꯣꯡꯉꯥꯑꯔꯣꯏ ꯑꯗꯨꯅ
ꯑꯗꯣ ꯂꯣꯏꯅ ꯐꯪꯉꯛꯇꯕ ꯍꯥꯏꯁꯦ ꯀꯩꯅꯣꯗꯨꯅ ꯑꯩꯈꯣꯏ ꯀꯩꯅꯣꯒꯤ ꯗꯤꯄꯥꯔꯠꯃꯦꯟꯒꯤ ꯃꯀꯣꯛꯇꯨꯅ ꯃꯥꯅ ꯌꯥꯕꯗꯣ ꯃꯊꯧ ꯇꯥꯏ ꯍꯥꯏꯕ ꯑꯇꯩ ꯊꯥꯖꯤꯜꯂꯤꯁꯤꯡꯗꯣ ꯃꯥꯅ ꯊꯥꯒꯠꯇꯕꯒꯤꯅꯦ ꯍꯥꯏꯕ ꯐꯪꯗ꯭ꯔꯤꯗꯣ ꯑꯇꯩ ꯃꯤ ꯊꯥꯖꯤꯜꯂꯤꯗꯅ ꯅꯨꯄꯤ ꯈꯔ ꯑꯩꯈꯣꯏ ꯀ꯭ꯂꯥꯁꯀꯤꯁꯨ ꯐꯪꯗ꯭ꯔꯤꯗꯣ ꯃꯥꯅ ꯊꯥꯒꯠꯇꯕꯩꯅꯦ ꯍꯕꯅꯦꯕ ꯑꯩꯅ ꯍꯪꯉꯦ ꯃꯣꯏ ꯑꯗꯨꯗ ꯇꯝꯕ ꯑꯩ ꯀꯩꯅꯣ ꯑꯩꯈꯣꯏꯒꯤꯗꯤ ꯃꯣꯏꯅꯤ ꯈꯪꯉꯕ ꯀꯌꯤꯝ ꯇꯧꯗ꯭ꯔꯁꯨ ꯍꯧꯖꯤꯛ ꯀꯤ ꯑꯉꯥꯡ ꯑꯃ ꯃꯣꯏꯗꯤ ꯍꯧꯖꯤꯛꯀꯤ ꯑꯣꯖꯥꯗꯨꯒꯤ ꯃꯣꯏ ꯇꯝꯕ ꯑꯉꯥꯡ ꯑꯝꯗ ꯍꯥꯏꯕꯗ ꯀꯩꯅꯣ ꯑꯩꯈꯣꯏꯒꯤꯗꯤ ꯑꯗꯨ ꯑꯝꯇ ꯗꯔꯀꯥꯔ ꯂꯩꯇꯦ ꯂꯣꯏꯅ ꯐꯪꯉꯦꯌꯦ ꯑꯗꯨꯝ ꯂꯣꯏꯅ ꯄꯤꯕꯅꯦ ꯅꯣꯏ ꯑꯣꯖꯥꯅ ꯊꯥꯒꯠꯂꯛꯇꯕꯩꯅꯦ ꯑꯗꯨꯗꯤ ꯍꯥꯏꯔꯛꯑꯦꯕ ꯑꯗꯨ ꯑꯗꯨꯗꯤ ꯃꯣꯏ ꯑꯗꯨꯅꯅꯦ ꯃꯣꯏ ꯑꯇꯣꯞꯄꯩꯁꯨ ꯑꯗꯨꯝ ꯐꯪꯉꯤꯗꯣ ꯀꯦꯃꯦꯁꯇ꯭ꯔꯤꯒ ꯑꯗꯨꯝ ꯐꯪꯉꯦ ꯍꯥꯏꯕꯅꯤ
ꯐꯠꯇꯦ ꯍꯥꯏꯕ ꯃꯥꯅ ꯇꯧꯔꯤꯗꯣ
ꯐꯠꯇꯕꯅꯦ ꯑꯩꯈꯣꯏꯗꯤ ꯑꯗꯨꯝ ꯇꯧꯔꯝꯅꯤ ꯑꯩ ꯈꯪꯉꯦ ꯃꯥꯟꯖꯨ ꯃꯥꯜꯂꯦ ꯃꯁꯛꯁꯤꯡꯗꯨꯕꯨ
ꯐꯖꯅ ꯆꯦꯟꯖꯔꯤꯅꯤ ꯃꯤꯒꯩꯗꯣ ꯐꯪꯕꯨ ꯐꯪꯉꯗꯤ ꯍꯥꯏꯗꯅ
ꯎꯝ ꯑꯗꯣ ꯑꯩꯈꯣꯏꯁꯨ ꯀꯩꯅꯣꯝꯗꯤ ꯇꯧꯕꯅꯦ ꯑꯗꯨꯝ
ꯃꯀꯣꯛ ꯆꯥꯛꯑꯦ ꯃꯕꯨꯛ ꯐꯠꯇꯦ ꯃꯥꯅ ꯅꯨꯡꯁꯨ ꯅꯨꯡꯗꯕꯅꯦ ꯑꯩꯈꯣꯏꯗꯣ
ꯎꯝ ꯑꯗꯨꯏꯁꯨ ꯃꯊꯛꯇꯅꯦ ꯎꯝ ꯍꯥꯏꯗꯤ ꯈꯪꯗꯦ ꯍꯟꯇꯛ ꯑꯩꯈꯣꯏꯒꯤ ꯑꯗꯨ ꯈꯟꯕꯩꯗ ꯑꯃꯈꯛ ꯆꯪꯉꯨꯏꯗꯅ
ꯎꯝ
ꯑꯗꯨꯗꯁꯨ ꯀꯩꯅꯣ ꯇꯧꯋꯦ ꯍꯥꯏꯗꯤ ꯃꯣꯏꯗꯤ ꯄꯩꯁꯥ ꯄꯥꯏꯝꯅꯤꯅ ꯀꯌꯤꯝ ꯈꯟꯗꯕꯩ ꯇꯥꯏꯞꯇ ꯍꯥꯏꯗꯤ ꯊꯣꯛꯇꯣꯛ ꯊꯣꯛꯆꯤꯟꯗꯣ ꯄꯩꯁꯥ ꯀꯩꯁꯨ ꯂꯩꯇꯦ ꯂꯤꯁꯤꯡ ꯀꯨꯟꯅ ꯌꯥꯔꯅꯤ ꯀꯩꯅꯣ ꯑꯗꯨ ꯈꯇꯪꯗꯨꯕꯨ ꯀꯥꯏꯅ ꯇꯧꯔꯒ ꯌꯥꯝ ꯍꯥꯏꯗꯤ ꯃꯤ ꯎꯁꯤꯠꯗꯕꯩ ꯋꯥ ꯉꯥꯡ ꯑꯃ ꯂꯩꯕꯗꯣ ꯃꯥꯒꯤ
ꯎꯝ
ꯑꯗꯨ ꯇꯧꯋꯦ ꯍꯥꯏꯕ
ꯃꯥꯒꯤ ꯁꯥꯇ꯭ꯔꯥ ꯑꯣꯏꯕꯒꯤ ꯗꯨꯝ ꯊꯧꯕꯥ ꯋꯥꯅꯤ ꯑꯁꯤꯡꯕꯗꯤ ꯃꯥꯅꯁꯨ ꯅꯨꯡꯁꯤꯗꯜꯦꯕ ꯑꯈꫭꯏꯁꯨ
ꯑꯦ ꯅꯨꯡꯁꯤꯗꯦ ꯀꯩꯅꯣ ꯑꯗꯨꯒ ꯑꯩꯈꯣꯏꯒꯤ ꯑꯗꯨ ꯁꯤꯟꯕ ꯑꯣꯖꯥ ꯑꯩꯈꯣꯏꯒꯤ ꯑꯣꯖꯥ ꯅꯨꯄꯤꯗꯣ
ꯎꯝ
ꯃꯥꯁꯨ ꯇꯥꯏꯛꯑ‌ꯦ ꯑꯗꯨ ꯃꯥꯁꯦ ꯀꯔꯤꯝ ꯍꯥꯏꯗꯦꯕ ꯍꯥꯏꯗꯤ ꯍꯥꯏꯐꯦꯠ ꯌꯦꯡꯉꯁꯤ ꯈꯣꯠꯂꯁꯤ ꯍꯥꯏꯔꯁꯨ ꯃꯥꯗꯨ ꯀꯔꯤꯝ ꯍꯥꯏ ꯉꯝꯗ꯭ꯔꯦ ꯑꯗꯨꯒ ꯑꯩꯈꯣꯏꯒꯤ ꯍꯦꯠꯇꯨꯅ ꯑꯗꯨꯝ ꯃꯥꯅ ꯊꯣꯛꯄ ꯑꯃꯥ ꯇꯧꯈ꯭ꯔꯦ ꯍꯧꯖꯤꯛꯀꯥꯟꯁꯦ ꯂꯨꯍꯣꯡꯅꯥ ꯃꯥꯜꯂꯦ ꯂꯨꯍꯣꯡꯕ ꯌꯥꯝ ꯂꯥꯛꯑꯦ ꯉꯁꯤ
ꯑꯩꯈꯣꯏꯒꯤ ꯑꯩꯈꯣꯏ ꯆ‌ꯦ ꯑꯃꯥꯁꯨ ꯃꯥꯒꯤ ꯉꯁꯤ ꯋꯥꯔꫭꯏ ꯄꯣꯠ ꯄꯨꯏ ꯑꯗꯨꯒꯤ ꯊꯥꯒꯠꯂꯛꯑꯦꯕ
ꯎꯝ ꯑꯁ ꯈꯪꯗꯦ ꯒ꯭ꯌꯥꯟ ꯇꯥꯗ‌ꯦ ꯃꯤꯒꯤꯅ
ꯀꯤ ꯃꯄꯥꯝꯗꯣ ꯑꯈꫭꯏ ꯑꯩꯈꯣꯏ ꯕꫭꯛꯀꯤ ꯃꯄꯥꯝꯒꯤ ꯑꯥ ꯃꯣꯏꯒꯤ ꯃꯌꯥꯝꯕꯒꯤ ꯃꯁꯨ ꯅꯨꯄꯤꯗꯣ
ꯎꯝ
ꯑꯈꫭꯏ ꯕꫭꯛꯀꯤ ꯃꯌꯥꯝꯕꯒꯤ ꯃꯁꯨꯅꯨꯄꯤ
ꯎꯝ
ꯑꯩꯈꯣꯏ ꯑꯕꫭꯛ ꯁꯤꯈꫪꯕꯗꯒꯤ ꯑꯗꯨ ꯍꯥꯏꯗꯤ ꯍꯦꯟꯅ ꯊꯣꯛꯅꯩ ꯈꯪꯉꯁꯨ ꯏꯆꯥꯎ ꯎꯝ ꯑꯥ ꯍꯥꯟꯅ ꯃꯥ ꯂꯩꯀꯥꯟꯗꯗꯤ ꯑꯗꯨꯝ ꯆꯠꯄꯥ ꯈꯣꯠꯄꯥ ꯇꯧꯔꯝꯕꯅꯦꯕ
ꯎꯝ
ꯍꯧꯖꯤꯛꯇꯤ ꯏꯔꯥꯞ ꯂꯥꯞꯅꯕꯗꯧꯅꯥ ꯇꯧꯔꯦꯕ
ꯍꯣꯏ ꯇꯧꯕꯅꯦ ꯑꯗꯨꯗꯤ ꯑꯃꯥ ꯍꯦꯛ ꯂꯩꯈꯤꯗꯕꯗꯕꯀꯣ
ꯎꯝ ꯑꯗꯨꯅꯥ ꯑꯩꯈꯣꯏꯁꯨ ꯌꯥꯎꯔꯝꯃꫭꯏ ꯑꯈꫭꯏ ꯏꯃꯥꯏ ꯍꯌꯦꯡ ꯂꯨꯍꯣꯡꯕꯗꯕꯨꯗꯤ ꯇꯧꯔꯛꯀꯗꯕ ꯁꯤꯒꯨꯝꯕ ꯃꯆꯥ ꯃꯁꯨ ꯎꯝ ꯃꯆꯥ ꯃꯥꯒꯤꯁꯨꯒꯤꯗꯤ ꯀꯩꯁꯨ ꯀꯧꯔꯛꯑꯝꯃꯣꯏ ꯑꯗꯨ ꯑꯁ ꯌꯥꯝ ꯀꯦ ꯃꯥꯗꯣ ꯉꯁꯤ
ꯃꯥꯁꯛ ꯐꯖꯕ꯭ꯔꯣ
ꯃꯁꯛꯁꯤ ꯐꯖꯕꯥ ꯍꯥꯏꯁꯦ ꯎꯝ ꯅꯨꯡꯁꯤꯕ ꯑꯃꯥꯗꯤ ꯌꯥꯎꯕꯅꯤ ꯉꯧ ꯃꯨꯇꯛ ꯇꯧꯔꯒ ꯔꯥꯁꯤ ꯂꯩ ꯍꯦꯛ ꯌꯦꯡꯕꯗꯗꯤ ꯀꯩꯁꯨ ꯐꯖꯗꯦ ꯃꯌꯥꯁꯨ ꯐꯥꯕꯅꯦ ꯃꯥꯁꯨ ꯃꯌꯥ ꯍꯧꯖꯤꯛꯐꯥꯎ ꯑꯗꯨꯝ ꯐꯥꯏ
ꯑꯁꯇꯜꯂ‌ꯦ ꯌꯥꯁꯦ ꯐꯥꯍꯧꯈ꯭ꯔꯗꯤꯅꯦ ꯀꯣ ꯀꯩꯒꯨꯝꯕ ꯐꯖꯅꯥ ꯁꯦꯟꯅꯗ꯭ꯔꯗꯤ ꯌꯥꯗꯨꯒ ꯂꯟꯊꯣꯛꯑꯒ ꯑꯗꯨꯅ ꯍꯦꯟꯅꯥ ꯂꯟꯊꯣꯛꯑꯦ ꯍꯥꯏꯕ
ꯃꯥ ꯉꯁꯤ ꯕꯦꯕꯤ ꯄꯤꯡꯀꯤ ꯁꯨꯠ ꯁꯦꯠꯂꯦ ꯐꯅꯦꯛꯅ ꯂꯥꯏꯕ ꯔꯥꯅꯤ ꯑꯅꯤꯁꯨ ꯀꯩꯅꯣꯅꯦ ꯑꯏ ꯄꯨꯂꯞ ꯂꯩ ꯁꯥꯠꯄꯤꯗꯣ
ꯎꯝ
ꯑꯗꯨꯒ ꯀ‌ꯦꯌ‌ꯦ ꯐꯖꯅꯥ ꯍꯧꯖꯤꯛꯀꯥꯟꯗꯤ ꯌꯥꯝ ꯐꯖꯥ ꯐꯖꯥꯅ ꯇꯧꯅꯔꯦ
ꯑꯁ ꯇꯜꯂꯤ ꯀꯩꯅꯣ ꯄꯩꯁꯥ ꯌꯥꯝ ꯊꯤꯅ ꯆꯪꯈꯩ ꯀꯩꯅꯣ ꯇꯧꯋꯦ ꯇꯜꯂ‌ꯦ
ꯑꯗꯨ ꯃꯥ ꯃꯥ ꯃꯥꯅ ꯃꯌꯨꯝ ꯄꯥꯟꯗꯣꯏꯗꯣ ꯑꯩꯈꯣꯏ ꯑꯗꯨꯝ ꯂꯩꯀꯥꯏ ꯅꯛꯅꯩꯌꯦꯕꯀꯣ ꯑꯗꫭ ꯑꯗꯨꯝ ꯄꯩꯁꯥꯁꯨ ꯑꯗꯨꯝ ꯄꯥꯏ ꯍꯥꯏꯌꯦ ꯃꯥꯏ ꯅꯨꯄꯥꯏ ꯏꯃꯨꯡꯗꯣ ꯑꯩꯈꯣꯏꯒꯤ ꯅꯨꯡꯈꯥꯏꯕ ꯀꯩꯀꯩ ꯇꯧꯕꯗꯣ ꯈꯪꯕ꯭ꯔꯥ꯫
ꯎꯝ ꯎꯝ ꯎꯝ ꯎꯝ
ꯑꯗꯨꯒꯣꯝꯕ ꯀꯁꯨ ꯂꯩ ꯍꯥꯏ
ꯎꯝ ꯑꯗꯨꯏ ꯃꯁꯥꯒꯤ ꯑꯗꯨꯝ ꯀꯔꯕꯥꯔ ꯀꯩꯀꯥꯗꯣ꯫
ꯎꯝ ꯅꯪꯅ ꯇꯥꯕ꯭ꯔꯣ
ꯇꯥꯏ ꯂꯣꯟ ꯈꯪꯗꯕ ꯃꯈꯣꯟ ꯑꯃ
ꯑꯣ ꯗꯦ
ꯀꯩꯝꯕꯨꯗꯤ ꯇꯧꯔꯣꯏꯗꯦ ꯃꯤ ꯑꯇꯩ ꯄꯪꯇꯥ ꯊꯅꯕꯅꯤꯁꯦ꯫
ꯑꯩꯈꯣꯏꯒꯤꯗꯤ ꯏꯃꯥꯗꯨ ꯈꯔ ꯃꯨꯀꯣꯛ ꯆꯥꯛꯏꯗꯅꯀꯣ꯫ ꯪꯈꯪꯗꯦ ꯑꯩꯁꯨ ꯈꯪꯉꯣꯏ꯫
ꯃꯤ ꯄꯩ ꯈꯥ ꯂꯩ ꯑꯗꯣ ꯃꯥꯅꯇꯧꯔꯤꯗꯣ ꯀꯩꯅꯣ
ꯑꯃꯥꯗꯣ ꯃꯄꯥꯟ ꯊꯣꯛꯈꯤꯌꯦ꯫
ꯎꯝ꯫
ꯃꯥꯔꯣ ꯃꯌꯨꯝ ꯆꯠꯂꯨꯕꯗꯒꯤ ꯈꯪ ꯉꯥꯎꯅꯔꯦ ꯍꯥꯏꯕꯗꯤ ꯋꯥꯈꯜꯗꯣ꯫ ꯀꯩꯅꯣ ꯈꯪꯗꯕꯗꯣ ꯁꯤꯗ ꯂꯥꯏꯔꯤꯛ ꯄꯥꯥꯁꯟꯕ ꯉꯝꯗꯕꯤꯗꯣ ꯋꯥꯗꯣ ꯃꯁꯥꯗꯣ꯫ ꯑꯗꯨꯃꯥꯏꯅ ꯇꯧꯋꯦ ꯃꯥ ꯍꯥꯏꯌꯦ ꯑꯗ ꯑꯁ ꯃꯥꯅ ꯌꯨꯝ ꯆꯠꯂꯨꯕꯒꯤ ꯃꯥꯗꯣ꯫ ꯈꯣꯡꯗ ꯐꯣꯀꯁ ꯄꯤꯕ ꯉꯝꯗ꯭ꯔꯦ ꯃꯁꯥ ꯏꯇꯥꯎ ꯇꯥꯎꯔ ꯂꯩꯔꯦ ꯍꯧꯖꯤꯛꯁꯦ꯫ ꯂꯥꯏꯔꯤꯛꯄꯥꯕ ꯈꯣꯠꯄ ꯆꯪꯗ꯭ꯔꯦꯌꯦ꯫
ꯀꯩꯅꯣ ꯇꯧꯕ ꯀꯩꯗꯧꯉꯩ ꯂꯥꯛꯏꯅꯣ꯫
ꯃꯥꯡ ꯑ ꯉꯍꯥꯟ ꯑ ꯊꯥꯡ
ꯑꯗꯨꯕꯨꯗꯤ ꯈꯔ ꯐꯩ ꯍꯥꯏꯗꯤ ꯉꯁꯤ ꯈꯛꯇꯪꯒ ꯂꯥꯛꯑ ꯍꯌꯦꯡ ꯄꯩꯈꯥ ꯊꯥꯗꯣꯏ ꯑꯣꯏꯗꯤ꯫ ꯒ꯭ꯌꯥꯟꯁꯨꯡꯇ ꯇꯥꯔꯔꯣꯏꯕ꯫
ꯑꯗꯨꯁꯨ ꯃꯥ ꯍꯦꯛ ꯍꯜꯂꯛꯄꯒꯅꯦ ꯃꯥ ꯃꯌꯨꯝꯗꯒꯤ ꯆꯥꯛ ꯃꯌꯥꯝ ꯄꯨꯔꯛꯑꯦꯕꯀꯣ꯫ ꯀꯔꯤꯅꯣ ꯑꯈꯩ ꯌꯦ ꯃꯔꯤ ꯃꯥ ꯍꯜꯂꯛꯄꯅ ꯃꯤꯁꯨꯝ ꯎꯕ ꯊꯥꯗꯦ ꯃꯥꯗꯣ ꯑꯌꯨ ꯑꯗꯥꯗꯩꯁꯨ ꯂꯩꯔꯤꯉ ꯁꯤꯗ ꯊꯤꯟꯅ ꯀꯥꯏ ꯌꯧꯔꯛꯑꯦꯕꯀꯣ꯫ ꯑꯗ ꯃꯣꯏꯗꯒꯤꯅꯦꯅ ꯃꯄꯥꯛꯕꯨ ꯄꯔꯛꯑꯦ ꯑꯗꯣꯏꯅ ꯑꯩ ꯍꯣꯏ ꯑꯩꯒꯤ ꯈꯨꯠꯁꯦ ꯑꯃꯨꯛ ꯁꯥꯡꯑꯦ ꯅꯄꯥꯄꯤꯗꯣ꯫
ꯀꯩꯅꯣ ꯃꯣꯏ ꯌꯥꯝ ꯆꯥꯎꯕ꯭ꯔꯣ꯫
ꯑ ꯃꯣꯏ ꯌꯥꯝ ꯐꯩ ꯈꯪꯗꯦ ꯑꯗꯨꯒꯅꯦ ꯅꯄꯥꯛꯄꯤꯗꯣ ꯀꯩ ꯍꯥꯏꯅꯤ ꯑꯗꯨꯅ ꯄꯨꯔꯛꯄ ꯃꯐꯝ ꯌꯥꯎꯗꯗꯨꯅꯅꯦ ꯊꯨꯞꯆꯜꯂꯒ ꯄꯨꯔꯛꯏꯕ꯫ ꯁꯪꯃꯟꯗꯅ ꯑꯗꯨꯒ ꯁꯪꯇꯔꯤꯛ ꯁꯪꯑꯦ ꯑꯩꯈꯣꯏꯗꯤ ꯑꯩꯈꯣꯏ ꯌꯨꯝꯗ ꯍꯪꯒꯄꯥꯟ ꯀꯩꯀꯩ ꯈꯔꯒ ꯌꯥꯎꯗ꯭ꯔꯦ ꯃꯇꯣꯝ ꯃꯇꯣꯝꯗ ꯃꯌꯥꯝ ꯄꯨꯂꯞ ꯁꯔꯛꯑꯒꯅꯤ ꯑꯗꯨꯒ ꯊꯣꯠ ꯊꯣꯠꯀ ꯂꯧꯔꯒ ꯌꯥꯝ ꯐꯖꯩ ꯈꯪꯃꯣ ꯄꯔꯛꯄꯗꯣ
ꯑꯁ ꯃꯣꯏꯗꯤ ꯀꯩꯅꯣ ꯇꯧꯔꯅꯤ ꯂꯝ ꯀꯩꯀꯥꯗꯣ ꯐꯔꯝꯅꯤ ꯑꯗꯨꯅꯅꯤ꯫
ꯍꯥꯏꯗꯤ ꯆꯤꯡꯅꯤꯅ ꯏꯪ ꯏꯪ ꯂꯥꯎꯕ ꯅꯄꯥꯛꯄꯤꯗ ꯏꯪ ꯏꯪ ꯂꯥꯎꯕꯒꯨꯝꯕꯗ ꯆꯥꯟꯅꯩꯗꯅ꯫
ꯎꯝ꯫
ꯑꯩꯒꯤ ꯃꯥ ꯃꯣꯏ ꯃꯃꯥꯟꯅꯕꯤꯁꯤꯡꯗꯤ ꯌꯥꯝ ꯄꯥꯝꯃꯦ ꯑꯗꯨ ꯈꯇꯪ ꯑꯣꯏꯔꯁꯨ ꯃꯣꯏꯗꯤ ꯑꯗꯨꯝ ꯆꯥꯕ ꯉꯝꯃꯤ꯫
ꯎꯝ ꯑꯗꯨ ꯈꯛꯇꯪ ꯀꯃꯥꯏꯅ ꯆꯥꯗꯣꯏꯕ꯫
ꯈꯪꯗꯦ ꯑꯗꯨ ꯄꯨꯔꯛꯑꯦ ꯑꯗꯨꯒ ꯃꯣꯏꯒꯤ ꯃꯣꯏꯒꯤ ꯌꯥꯝꯅ ꯀꯩꯅꯣ ꯑ ꯍꯦꯟ ꯑ ꯇꯣꯉꯥꯟꯕ ꯄꯣꯠꯅꯦꯅ ꯑꯃꯒ ꯄꯨꯔꯛꯏ ꯃꯅꯥ ꯑꯃꯒ ꯑꯩ